ꯍꯂꯣ
ꯇꯕ꯭ꯔꯣ
ꯇꯥꯏꯌꯦ ꯀꯩꯗꯧꯕ꯭ꯔꯣ
ꯀꯦꯁꯇ ꯇꯧꯗꯗ ꯊꯃꯨꯡꯅ ꯍꯤ ꯄꯤꯌꯦ
ꯑꯣ
ꯊꯪ
ꯆꯖꯥꯔꯕꯣ ꯑꯩꯈ ꯑꯩꯈꯣꯏ ꯇꯤꯚꯤ ꯌꯦꯡꯕꯤ
ꯑ ꯆꯥꯛꯗꯤ ꯅꯁꯥꯅ ꯆꯥꯈ꯭ꯔꯦ ꯑꯃꯨꯛ ꯂꯥꯝꯗꯧꯔꯤ
ꯑꯣ ꯑꯆꯥꯆꯥ ꯆꯠꯊꯥꯛꯑꯣ ꯑꯗꯨꯗꯤ
ꯑ
ꯆꯠꯊꯛꯑꯣꯕ
ꯆꯊꯥꯄ ꯑꯣꯏꯦ
ꯑꯣ ꯑꯗꯨꯗꯤ ꯁꯤꯟꯁꯤꯒꯨꯝꯃꯁꯦ ꯆꯑꯣ
ꯍꯝ
ꯅꯨꯃꯤꯗꯥꯡꯗ ꯁꯤꯡꯖꯨ ꯆꯥꯔꯥꯎꯁꯨꯦ ꯌꯥꯝ ꯐꯕꯅꯦ ꯄꯨꯛ ꯌꯥꯝ ꯅꯨꯡꯉꯥꯏꯕꯅꯦ
ꯁꯤꯡꯖꯨ ꯆꯥꯒ ꯇꯧꯕ ꯑꯗꯨ ꯃꯤ ꯑꯅꯤꯈꯛꯛꯇꯃꯤꯅ ꯆꯅꯤꯡꯗꯃ
ꯑꯁ ꯃꯤ ꯑꯅꯤ ꯈꯛꯇ ꯂꯩꯔꯗꯤ ꯃꯤ ꯑꯅꯤ ꯈꯛꯇ ꯂꯩꯔꯗꯤꯀꯣ ꯃꯤ ꯑꯃꯁꯤꯁꯨ ꯁꯦꯝꯃꯣꯕ ꯑꯗꯨꯒ ꯃꯤ ꯑꯃꯗꯅ ꯍꯣꯔꯦꯟ ꯀꯁ ꯇꯧꯕ
ꯍꯧꯖꯤꯛꯇꯤ ꯗꯨꯀꯥꯟꯗ ꯊꯤꯡꯈ꯭ꯔꯦ ꯅꯤꯅꯤ ꯂꯧꯅꯤꯉꯥꯏ
ꯃꯤ ꯃꯤ ꯌꯥꯎꯗ꯭ꯔꯁꯨ ꯁꯤꯡꯖꯨꯗꯤ ꯑꯆꯥꯄꯣꯠ ꯑꯃ ꯍꯦꯛꯇ ꯍꯥꯞꯄꯔꯒ ꯍꯥꯎꯕꯅꯦ
ꯁꯤꯡꯖꯨ ꯆꯥꯅꯤꯡꯉꯥꯏꯒꯤ ꯃꯅꯥ ꯃꯁꯤꯡꯗꯣ ꯌꯥꯎꯔꯤꯕ ꯑꯗꯨꯒꯤ ꯍꯧꯖꯤꯛ ꯅꯣꯡꯁꯨ ꯆꯨꯑꯦ ꯑꯃꯨꯛꯀ ꯊꯣꯛꯅꯤꯡꯉꯥꯏꯗꯣ ꯇꯟꯅ
ꯑꯣ ꯅꯣꯡ ꯆꯨꯕ ꯑꯗꯨꯣꯝꯅꯁꯨ
ꯍꯣꯏ ꯅꯅꯨꯡꯁꯨꯒꯦꯕꯃ
ꯑꯣ ꯏꯕ꯭ꯔꯨꯡꯉꯣ ꯅꯣꯡ ꯆꯏꯕ ꯇꯥ ꯂꯩꯦꯕꯥꯟ ꯅꯨꯡꯉꯥꯏ ꯏꯕ꯭ꯔꯣ
ꯅꯣꯡꯁꯨꯨꯕ ꯍꯣꯏ ꯅꯨꯡꯕꯨ ꯅꯨꯡꯉꯥꯏ ꯑꯗꯨꯕꯨ ꯀꯩ ꯍꯥꯏꯁꯤ ꯑꯃꯨꯛ ꯁꯥꯏꯌꯦꯕ ꯌꯨꯝ ꯑ ꯑꯗꯨꯒꯤ
ꯑꯣ ꯑꯩꯈꯣꯏꯗꯤ ꯅꯣꯡ ꯆꯨꯕ ꯀꯥꯟꯗ ꯌꯥꯝ ꯅꯨꯡꯉꯥꯏꯌꯦ ꯇꯨꯝꯕꯁꯨ ꯌꯥꯝ ꯅꯨꯡꯉꯥꯏꯌꯦ
ꯀꯩ ꯃꯈꯦꯜ ꯆꯥꯕꯤꯔꯒꯦ
ꯑꯩꯈꯣꯏꯔ
ꯑ
ꯑꯩꯈꯣꯏꯗꯤ ꯉꯁꯤ ꯐꯤꯁꯀ ꯏꯔꯣꯜꯂꯒ ꯆꯥꯏ ꯐꯤꯁꯀꯨꯝꯕ
ꯅꯪꯅ ꯊꯣꯡꯕ꯭ꯔꯥ
ꯅꯠꯇꯦ ꯏꯆꯦꯅ ꯊꯣꯡꯕꯤꯕꯅꯦ
ꯅꯪ ꯅꯤꯡꯊꯣꯡ ꯍꯩꯇꯔꯣ
ꯑꯩꯁꯨ ꯍꯩꯌꯦ ꯗꯧꯔꯁꯨ ꯏꯆꯦꯒꯅ ꯍꯦꯟꯅ ꯍꯥꯎꯕ
ꯑꯣ ꯅꯪꯅ ꯊꯣꯡꯗꯤ ꯍꯥꯎꯇ꯭ꯔꯕꯣ ꯍꯥꯏꯁꯦ
ꯍꯣꯏ ꯑꯩꯅ ꯊꯣꯡꯕꯅꯤꯅꯀꯣ ꯃꯤ ꯑꯇꯣꯞꯄꯒꯤꯁꯨ ꯆꯥꯅꯤꯡꯉꯦꯕ
ꯑꯣ
ꯎꯝ ꯅꯪꯒꯤ ꯊꯣꯝꯕ ꯍꯩꯕ꯭ꯔꯥ
ꯍꯩ ꯗꯨꯗꯤ ꯑꯩꯗꯤ ꯅꯨꯄꯤꯒ ꯆꯞ ꯃꯥꯟꯅꯕꯅꯤꯍꯦ
ꯅꯨꯄꯤꯒ ꯆꯞ ꯃꯥꯟꯅꯕꯔꯥ
ꯑꯩ ꯅꯨꯄꯥ ꯑꯣꯏꯕꯒꯤꯅꯤ ꯑꯩꯗꯤ ꯑꯩꯈꯣꯏ ꯌꯨꯝꯗꯤ ꯅꯨꯄꯤ ꯂꯩꯇꯕ ꯌꯨꯝꯅꯤꯅ ꯑꯩꯗꯤ ꯑꯗꯨꯝ ꯅꯨꯄꯤ ꯑꯣꯏꯕꯅꯤ
ꯑꯣ ꯅꯪꯗꯤ ꯅꯨꯄꯤ ꯑꯣꯏꯗꯤ ꯃꯊꯪꯗꯗꯤ ꯅꯪ ꯅꯨꯄꯥ ꯊꯤꯌꯣꯀꯣ ꯎꯝ
ꯎ ꯑꯩꯗꯤ ꯑꯩꯁꯨ ꯅꯪꯉꯣꯟꯗ ꯅꯨꯄꯤ ꯑꯣꯏꯔꯕꯗꯤ ꯏꯁ ꯅꯨꯡꯉꯥꯏꯗꯕꯗꯤꯅꯦ ꯅꯨꯄꯥ ꯑꯣꯏꯕꯗꯤꯅꯦ
ꯑꯗꯨꯗꯤ ꯅꯨꯪꯉꯥꯏꯔꯦꯅꯦ ꯅꯪꯗꯤ
ꯑꯩꯗꯤ ꯑꯩꯒꯤ ꯄꯨꯟꯁꯤꯁꯦ ꯅꯨ ꯅꯨꯄꯤ ꯑꯣꯏꯅ ꯑꯣꯠꯂꯝꯃꯅꯤ ꯅꯨꯡꯉꯥꯏꯗꯕꯅꯤꯍꯦ ꯈꯜꯂꯨꯅꯦ
ꯑꯥ
ꯍꯥꯏꯕꯗꯤ ꯑꯩꯗꯤ ꯅꯨꯄꯤ ꯑꯣꯏꯔꯗꯤ ꯀꯩꯀ ꯃꯣꯗꯦꯂꯔꯀꯣ
ꯑ
ꯑꯗꯨ ꯑꯣꯏꯅꯤꯡꯕ
ꯑꯣ ꯅꯪ ꯑꯗꯨ ꯆꯞ ꯆꯔꯦ ꯅꯪ ꯃꯔꯛꯇ ꯃꯣꯗꯂꯔ ꯑꯣꯏꯔꯣ ꯃꯔꯛꯇ ꯁꯤꯡꯒꯔ ꯑꯣꯏꯔꯣ ꯑꯗꯨꯒ ꯁꯟꯗꯦꯗ ꯗꯥꯟꯁꯔ ꯑꯣꯏꯔꯣ
ꯍꯪ
ꯑꯗꯨ ꯑꯣꯏꯔꯗꯤ ꯅꯪ ꯄꯩꯁꯥ ꯌꯥꯝ ꯐꯪꯒꯅꯤ
ꯑꯩꯁꯨ ꯀꯩꯅꯣꯅꯦ ꯁ꯭ꯀꯨꯜ ꯀꯥꯕ ꯃꯇꯝꯗꯀꯣ ꯑꯩꯈꯣꯏ ꯏꯃꯥꯟꯅꯕꯤꯁꯤꯡꯅ ꯃꯥꯥꯏ ꯃꯤꯁꯤꯡ ꯍꯥꯏꯕ
ꯑꯥ
ꯑꯩ ꯃꯃꯤꯡ ꯀꯥꯎꯈ꯭ꯔꯦ ꯐꯨꯔꯦꯟꯒꯤ ꯅꯨꯄꯤꯅꯦ ꯃꯃꯤꯡꯗꯣ ꯀꯩ ꯍꯩꯄ ꯀꯦꯟꯗꯜꯂ ꯑꯃꯨꯛ ꯍꯥꯏꯕ ꯅꯨꯄꯤ ꯃꯃꯤꯡ ꯋꯥꯡꯉꯒ ꯑꯗꯣ ꯑꯗꯣ ꯄꯤꯒ ꯆꯞ ꯃꯥꯟꯅꯩ ꯅꯪꯒꯤ ꯁꯛꯁꯨ ꯃꯥꯟꯅꯩ ꯐꯤꯒꯔꯁꯨ ꯃꯥꯟꯅꯩ ꯍꯥꯏꯕ ꯋꯥꯅꯤ
ꯑꯣ ꯑꯩ ꯅꯪꯒꯤꯗꯨꯗꯤ ꯗꯥꯎ ꯌꯥꯝ ꯐꯩꯌꯦꯅ ꯑꯩꯁꯨ ꯀꯣ
ꯎꯝ
ꯑꯩꯁꯨ ꯍꯥꯏꯁ꯭ꯀꯨꯜ ꯀꯕ ꯀꯥꯟꯅ ꯁꯇꯤ ꯃꯤꯕꯒ ꯚꯦꯟ ꯆꯠꯃꯤꯟꯅꯕꯀꯣ
ꯑꯗꯨꯒꯁ ꯑꯥꯏꯁ ꯀ꯭ꯔꯤꯝ ꯂꯩꯔꯒ ꯑꯗꯨꯝ ꯆꯥꯕꯅꯦ
ꯑꯦ ꯁꯤ ꯌꯥꯝꯐꯩꯅ
ꯑ ꯌꯥꯝ ꯍꯥꯏꯕꯅꯦ
ꯑꯗꯨꯒꯅꯦ ꯑꯁ ꯅꯨꯄꯤ ꯑꯣꯏꯔꯝꯗꯦꯀꯣ ꯐꯪꯗꯕ ꯑꯁ
ꯑꯁ ꯅꯪꯗꯤ ꯀꯦꯟꯤꯟꯗ꯭ꯔꯒ ꯆꯠꯂꯗꯤ ꯅꯨꯡꯉꯥꯏꯔꯦ
ꯑ ꯅꯪ ꯈꯪꯕ꯭ꯔꯥ ꯑꯗꯨ ꯅꯨꯄꯤꯗꯣ ꯎꯝ
ꯏꯅꯕꯤꯅꯦꯗꯣ
ꯑꯗꯨ ꯑꯗꯨꯝ ꯅꯨ ꯄꯤꯔꯑꯣ
ꯍꯟꯄꯤꯅꯦ
ꯃꯥ ꯃꯥꯒꯤ ꯐꯨ ꯃꯤꯡꯗꯣ ꯑꯃꯨꯛ ꯀꯥꯔꯨꯅꯦ ꯑꯗꯨ ꯅꯨꯄꯤꯒꯤ ꯃꯤꯡꯗꯣ
ꯑꯣꯀ ꯇꯣꯖꯤꯅꯂ
ꯑꯗꯨꯅꯤ ꯍꯣꯏ
ꯑꯥ
ꯑꯩꯈꯣꯏ ꯏꯃꯥꯟꯅꯤꯅ ꯅꯪꯗꯤ ꯑꯗꯨ ꯅꯨꯄꯤꯒ ꯆꯞ ꯃꯥꯟꯅꯩ ꯍꯥꯏꯕꯀꯣ ꯑꯗꯨꯝꯛ ꯍꯧꯕꯅꯦ ꯑꯗꯨꯒꯤ ꯃꯤ ꯑꯩꯌꯦꯡ ꯃꯤꯡ ꯍꯧꯗꯕꯅꯦ
ꯑꯣ ꯁꯤ ꯅꯪ ꯃꯁ ꯌꯥ ꯐꯖꯖꯔꯝ ꯀꯔꯤ ꯅꯨꯄꯤ ꯃꯥꯜꯂꯥꯗꯤ
ꯍꯣꯏ ꯑꯩꯗꯤ ꯅꯦꯇ꯭ꯔ ꯍꯣꯏ ꯍꯣꯏ
ꯑꯁ
ꯃꯤ ꯑꯇꯣꯞꯄ ꯃꯤ ꯑꯇꯣꯞꯄꯒꯨꯝꯅ ꯑꯩ ꯍꯥꯏꯁꯤꯔ ꯅꯨꯄꯥ ꯑꯣꯏꯔꯁꯨ ꯃꯤ ꯈꯔꯗꯤ ꯃꯦꯀꯞ ꯀꯧꯕꯧꯕ ꯂꯩꯅ
ꯑ ꯑꯥ
ꯏꯅꯤ ꯏ ꯑꯗꯨ ꯃꯥꯗꯦ
ꯑꯗꯨꯒꯨꯝꯕꯁꯨ ꯍꯥꯏꯕ꯭ꯔꯥ ꯅꯪꯗꯤ
ꯃꯦꯀꯞ ꯐꯗꯣꯏꯔꯥ
ꯎꯝ
ꯀꯞ ꯍꯣꯏ ꯑꯗꯨꯕꯨꯗꯤ ꯍꯩꯗꯦ ꯑꯗꯨꯕꯨ ꯑꯗꯨꯒꯨꯝꯕꯗꯤ ꯄꯥꯝꯗꯦꯕ ꯍꯥꯏꯕꯗꯤ ꯑꯩꯈꯣꯏꯒꯤ ꯑꯗꯨ ꯇꯧꯕ ꯀꯥꯟꯗ ꯑꯩꯈꯣꯏꯒꯤ ꯏꯁꯀꯤꯟꯗꯣ ꯑꯗꯨ ꯌꯥꯗꯦꯕ ꯑꯗꯨꯒꯤ
ꯑ
ꯑꯗꯨꯗꯤ ꯑꯩꯈꯣꯏ ꯔꯒꯥꯎꯟꯗ ꯃꯣꯏꯅ ꯌꯣꯟꯕꯁꯤꯡꯗꯨꯗꯤ ꯃꯃꯜꯁꯨ ꯍꯣꯡꯕ ꯑꯗꯨꯒ ꯄꯣꯠꯇꯨꯁꯨ ꯐꯠꯇꯦꯕ
ꯑꯣ
ꯑꯗꯨꯒꯤꯅꯤꯗ ꯇꯧꯁꯤ ꯍꯥꯏꯔꯗꯤ ꯑꯩꯅ ꯍꯦꯛ ꯄꯣꯠꯊꯣꯛꯑꯗꯤ ꯅꯨꯄꯤꯗꯨꯒꯤ ꯍꯦꯟꯅ ꯏꯁ
ꯑꯁꯅꯗꯗ ꯅꯪ ꯁꯨꯃꯟ ꯂꯤꯒ ꯁꯅꯔꯗꯅꯥ
ꯍꯥꯥ
ꯁꯨꯃꯥꯡ ꯂꯤꯂꯥꯁꯅꯔꯣ ꯇꯔꯥ
ꯁꯨꯃꯥꯡ ꯃꯂꯗꯤ ꯑꯂꯦꯗ ꯐꯦꯁꯟ ꯁꯣꯒꯨꯝꯕ ꯐꯟꯁꯨ ꯁꯨꯃꯥꯡ ꯌꯥꯝ ꯍꯩꯗ ꯑꯩꯗꯤ ꯑꯉꯥꯡ ꯑꯣꯏꯗꯒꯤ ꯑꯩꯗꯤ ꯑꯗꯨꯝ ꯀꯌꯥꯁꯤꯗ ꯗ꯭ꯔꯃꯥꯒꯨꯝꯕ ꯂꯣꯟ ꯊꯣꯛꯄꯅꯦ
ꯏꯁ ꯑꯩꯁꯨ ꯌꯦꯡꯅꯤꯡꯉꯤꯗ ꯑꯗꯨꯒꯨꯝꯕꯗꯤ
ꯃꯤꯂꯣ ꯖꯃꯥꯒꯨꯝꯕ ꯑꯗꯨꯝ ꯊꯣꯛꯅꯤ ꯍꯥꯏꯗꯤꯒꯝ ꯁꯋꯤꯠ ꯄ꯭ꯂꯦ ꯑꯗꯨꯝ ꯆꯞ ꯆꯞꯅꯤ ꯍꯥꯏ ꯁ꯭ꯀꯨ ꯀꯥꯕ ꯃꯇꯝꯀꯣ
ꯎꯝ ꯑ ꯑꯗꯨ ꯅꯪꯗꯤ ꯌꯥꯝ ꯐꯥꯎꯔꯝꯒꯅꯤ
ꯍ
ꯎꯝ
ꯎ ꯈꯪꯗꯦ ꯅꯨꯄꯥ ꯑꯣꯏꯅ ꯎꯄꯤꯤꯕꯅꯤꯅ ꯀꯔꯤ ꯎꯨꯄꯥꯜ ꯂꯩ ꯑꯗꯨꯝ ꯊꯦꯡꯉꯨ ꯊꯦꯡꯉꯨ ꯇꯥꯕꯅꯦ
ꯅꯪꯗꯤꯤꯟ ꯑꯗꯨ ꯑꯔꯖꯨ ꯅꯪꯗꯤ ꯇ ꯂꯠꯃ ꯂꯩꯔꯝꯒꯅꯦ ꯑꯃꯨꯛ
ꯍꯥꯥ
ꯇꯦꯂꯦꯟ ꯑꯃ ꯂꯩꯔꯝꯒꯅꯤ ꯕ ꯅꯣꯏꯗꯤ ꯅꯨꯄꯥ ꯑꯣꯏꯔꯁꯨ
ꯀꯗꯗꯤ ꯍꯣꯠꯅꯩꯒ
ꯑꯝ ꯃꯤ ꯒꯤꯇ ꯂꯩꯦꯟꯅꯤ ꯀꯔꯤꯅ
ꯑꯦ ꯑꯗꯨꯗꯤ ꯍꯥꯏꯗꯣꯛꯄ ꯌꯥꯗꯦ ꯑꯩ ꯍꯧꯖꯤꯛ ꯍꯥꯏꯈ꯭ꯔꯤ ꯎꯗꯤ
ꯍꯥꯥ
ꯑꯩ ꯅꯪꯉꯣꯟꯗ ꯍꯧꯖꯤꯛꯃꯛ ꯍꯥꯏꯗꯣꯛꯈ꯭ꯔꯗꯨꯗꯤ
ꯑꯣ ꯖꯤ ꯍꯥꯏꯗꯈꯈꯤꯕꯗꯔ
ꯍꯥꯥ
ꯍꯧꯖꯤꯛ ꯍꯥꯏꯕꯗꯔꯥ
ꯑꯥ
ꯑꯣ
ꯅꯪꯗꯤ
ꯍꯥ
ꯅꯪꯕꯤ
ꯑꯩꯒꯤꯗꯤꯇꯂ ꯌꯥꯝꯃꯟꯗꯅ ꯍꯥꯏꯗꯣꯛꯈ꯭ꯔꯗꯤ ꯅꯪ ꯀꯣꯛ ꯉꯥꯎꯒꯅꯤ
ꯑꯗꯨꯁꯨ ꯍꯥꯏꯔꯛꯑꯅ ꯇꯥꯒꯦ
ꯑꯩꯗꯤꯀꯣ ꯇꯨꯝꯃꯁꯨ ꯌꯥꯝ ꯍꯥꯏꯌꯦ
ꯁꯕꯁ
ꯑꯗꯨꯅꯤ ꯁꯕ ꯆꯂ ꯂꯩꯨꯌꯥ ꯄꯦꯖꯂꯠ
ꯎꯝ
ꯑꯈꯣꯏꯗꯤ ꯇꯨꯝꯕꯁꯨ ꯌꯥꯝ ꯍꯥꯏꯌꯦ ꯃꯤꯉꯣꯟꯗꯒꯤ ꯑꯦꯛꯁꯇ꯭ꯔꯥ ꯑꯣꯔꯗꯤꯅꯔꯤꯅꯦ ꯆꯥꯕꯁꯨ ꯌꯥꯝ ꯍꯥꯏꯌꯦ
ꯎꯝ ꯎꯝ ꯑꯗꯨꯁꯨ ꯑꯗꯨꯗꯤ ꯑꯩ ꯍꯩꯗ
ꯑꯗꯨꯁꯨ ꯅꯪ ꯍꯥꯏꯕ꯭ꯔꯥ
ꯑꯝ
ꯑ ꯑꯗꯨ ꯅꯪ ꯑꯗꯨꯗꯤ ꯅꯪ ꯆꯝꯄ꯭ꯔꯥ ꯀꯩꯌꯥ ꯆꯥꯕ꯭ꯔꯥ ꯉꯝꯒꯦꯔꯥ
ꯍꯥꯥ
ꯆꯝꯕ꯭ꯔꯥ ꯂꯦꯃꯟ ꯀꯌꯥ ꯆꯥꯕ ꯉꯝꯒꯗ꯭ꯔꯥ
ꯑꯗꯨꯃꯗꯤ ꯉꯝꯗꯦ
ꯅꯝꯗꯦ
ꯑꯣ
ꯅꯪ ꯑꯣ ꯅꯪꯗꯤ
ꯑꯩꯗꯤ ꯄꯤꯁ ꯑꯅꯤ ꯑꯍꯨꯝ ꯆꯥꯕ ꯉꯝꯃꯦ
ꯑꯩꯗꯤ ꯆꯥꯒꯦ ꯍꯥꯏꯥꯏꯅ ꯆꯥꯔꯗꯤ ꯃꯔꯤ ꯃꯉꯥ ꯑꯗꯨꯝ ꯁꯕ ꯌꯥ
ꯋꯥꯎ ꯌꯥꯝ ꯍꯥꯏꯔꯦ ꯅꯪꯁꯨ ꯅꯪꯁꯨ ꯌꯥꯝ ꯍꯥꯏꯔꯦ
ꯑꯩꯁꯨ ꯍꯥꯗꯕꯤ ꯅꯪ ꯍꯧꯖꯤꯛ ꯍꯥꯏꯔꯤꯗꯨꯣ ꯑꯗꯨ ꯌꯥꯝ ꯆꯥꯕꯅꯤ ꯑꯗꯨ ꯍꯟꯗꯛꯇꯤ ꯏꯁꯥꯁꯤ ꯌꯥꯗꯕ ꯑꯗꯨꯝ ꯇꯣꯛꯂꯕꯅꯤ
ꯍꯟꯅꯨꯔꯕ ꯒꯌꯥꯠ ꯌꯥꯗ꯭ꯔꯕ꯭ꯔꯥ
ꯃꯦ ꯍꯧꯖꯤꯛ ꯅꯨꯄꯤ ꯀꯟꯅꯅ ꯊꯤꯔꯤ ꯀꯥꯏꯒꯤ ꯍꯅꯔꯕ ꯀꯥꯏꯅ
ꯋꯥ ꯍꯅꯨꯗ꯭ꯔꯤꯔꯤꯕ꯭ꯔꯥ
ꯑꯣꯝ
ꯑ ꯑꯩ ꯊꯤꯕꯤꯌꯔꯥ
ꯊꯤꯕꯤ ꯊꯤꯕꯤꯗꯁꯨ ꯅꯪ ꯂꯩꯗꯨꯗꯤ
ꯑꯥ ꯑꯗꯨ ꯌꯥꯔ ꯑꯗꯨꯗꯤ ꯆꯞ ꯆꯥꯔ ꯑꯗꯨꯗꯤ ꯑꯗꯨꯗꯤ ꯅꯪ ꯊꯕꯛ ꯆꯤꯟꯗ꯭ꯔꯦ
ꯅꯪ ꯋꯥꯡꯕ꯭ꯔꯥ
ꯑꯩꯁꯤꯦ ꯃꯤꯁꯨ ꯋꯥꯡꯗꯦ ꯄꯤꯛꯁꯨ ꯄꯤꯛꯇ ꯆ ꯆꯥꯔꯦ ꯀ ꯖꯤꯅꯦꯒ ꯆ ꯁꯨ
ꯐꯥꯏꯚ ꯄꯣꯏꯟ ꯀꯌꯥ ꯌꯧꯕ꯭ꯔꯥ
ꯑꯩꯁꯨ ꯐꯥꯏꯚ ꯄꯣꯏꯟ ꯐꯥꯏꯚ ꯌꯥꯎꯋꯦ ꯅꯪꯗꯤ
ꯑꯗꯨꯗꯤ ꯐꯥꯟꯇ
ꯐꯥꯏꯚ ꯄꯣꯏꯟ ꯇꯦꯟ
ꯎꯝ
ꯑꯗꯨ ꯆꯞ ꯆꯥꯔꯦ
ꯑꯥ ꯑꯗꯨꯗꯤ ꯅꯪ ꯑꯩꯗꯨꯗꯤ ꯆꯞ ꯆꯥꯔꯀꯣ
ꯍꯣꯏ ꯆꯞ ꯆꯥ ꯐꯅꯤ
ꯑ
ꯁꯤꯕꯤꯕ ꯃꯥ ꯂꯩꯦ
ꯑꯣꯔꯁꯣꯔꯅ ꯁꯤꯅ ꯏꯕꯥꯅꯤꯕꯨ ꯊꯨꯡꯅꯔꯣ ꯍꯥꯏꯅ
ꯍꯣꯏ ꯔꯤꯗꯤ ꯇꯧꯕꯤꯕ
ꯎꯝ
ꯍꯌꯦꯡꯗꯤ ꯀꯔꯤ ꯇꯧꯒꯦꯔꯥ
ꯌꯦꯗꯤ ꯌꯨꯝꯗꯅꯤꯅ ꯁꯟꯗ‌ꯦꯅꯤꯅ ꯄ‌ꯣꯊꯥꯕ ꯅꯨꯃꯤꯠꯅꯤꯅ ꯍꯌꯦꯡꯦꯗꯤ ꯑꯩꯈꯣꯏ ꯏꯃꯥꯟꯅꯕꯁꯤꯡꯒ ꯀ‌ꯣꯏꯔ ꯀ‌ꯣꯏꯔꯒ ꯁꯤꯡꯖꯨ ꯆꯥꯃꯤꯟꯅꯒꯅꯤ
ꯑꯣ ꯑꯣꯈꯣꯏꯗꯤ ꯆꯥ꯭ꫪꯁꯀꯥꯒꯤꯅꯤ ꯅ‌ꯣꯏꯗꯤ ꯆꯥ꯭ꫪꯁ ꯀꯥꯔꯔꯣꯏ
ꯀꯥꯅꯤꯗ
ꯑꯣ
ꯑꯩꯈꯣꯏ ꯈꯨꯟꯗ ꯑꯩꯈꯣꯏ ꯈꯨꯟꯗꯅꯤꯅꯦ
ꯑꯥ
ꯅꯨꯄꯤ ꯅꯨꯄꯤ ꯈꯣꯏꯗꯒꯤ ꯑꯩꯈꯣꯏ ꯅꯨꯄꯥ ꯈꯣꯏꯅ ꯀꯣ ꯁꯤꯡꯖꯨꯁꯦ ꯌꯥꯝ ꯆꯥꯕ ꯀꯟꯕꯅꯤ ꯑꯥ
ꯆꯥꯕꯗ ꯅꯠꯇ꯭ꯔꯒ ꯁꯦꯝꯕꯗ ꯍꯩꯕ꯭ꯔꯥ
ꯆꯥꯕꯁꯨ ꯍꯩ ꯁꯦꯝꯕꯁꯨ ꯍꯩ ꯑꯩꯗꯤ ꯂꯣꯏꯅꯃꯛ ꯍꯩꯗ
ꯅꯪꯗꯤ ꯇꯪꯈꯥꯏ ꯅꯨꯄꯤ ꯇꯪꯈꯥꯏ ꯅꯨꯄꯥꯥꯅ‌ꯦ ꯑꯗꯨꯗꯤ
ꯆꯠꯂꯣꯍꯦ ꯑꯗꯨꯃꯗꯤ ꯍꯥꯏꯅꯨꯍ‌ꯦ
ꯍꯥꯍꯥ
ꯅꯪꯁꯤꯁꯨ ꯕꯤꯔꯥꯅꯤ
ꯑꯁ ꯕ‌ꯦꯔꯥ ꯅꯠꯇ‌ꯦ ꯑꯩꯁꯨ ꯅꯪꯅ ꯅꯪ ꯅꯨꯄꯤ ꯑꯣꯏꯔ ꯅꯨꯄꯤ ꯑꯣꯏꯅ ꯄꯣꯛꯈꯤꯕꯅꯦ ꯍꯥꯏꯕꯒꯤ ꯍꯥꯏꯕꯅꯦ ꯎꯝ
ꯑꯩ ꯅꯨꯄꯤ ꯑꯣꯏꯅ ꯄꯣꯛꯄꯤꯔꯤꯗꯤ ꯁꯤꯗ ꯂꯩꯔꯥꯔ‌ꯣꯏ ꯑꯥ ꯐ‌ꯣꯔ‌ꯦꯟꯗꯥ
ꯑꯩ ꯑꯩ ꯐꯣꯔꯦꯟꯗ ꯅꯪꯅ ꯄꯨꯕꯤꯒꯦꯀꯣ ꯊꯕꯛ ꯐꯪꯈ꯭ꯔ ꯃꯇꯨꯡꯗ
ꯑ ꯎꯝ
ꯑꯩ ꯐꯣꯔ‌ꯦꯟꯗ ꯑꯩꯒꯤ ꯑꯦꯖꯦꯟꯁꯤ ꯌꯥꯝ ꯂꯩꯌꯦ
ꯑꯣ ꯌꯥꯝ ꯐꯩꯅ
ꯐꯥꯕꯅꯦ ꯑꯩꯅꯥ ꯊꯤ ꯕꯤꯒꯦ
ꯍꯣꯏ ꯍꯣꯏ ꯌꯥꯏ ꯌꯥꯏ ꯌꯥꯏ
ꯑꯩꯅ ꯀꯧꯕ ꯀꯥꯟꯗ ꯅꯪꯁꯨ ꯆꯠ ꯂꯥꯛꯑꯣꯀꯣ